ꯍꯜꯂꯣ ꯍꯜꯂꯣ ꯍꯜꯂꯣ ꯇꯥꯕ꯭ꯔꯣ ꯑꯣ ꯍꯥꯎ ꯁꯇꯥꯔꯦ ꯅꯪꯗꯤ ꯉꯁꯤ ꯉꯁꯤꯁꯦ ꯀꯔꯤ ꯑꯣꯏꯈ꯭ꯔꯦꯆꯦꯠꯆꯦꯦ ꯀꯥꯡꯁꯣꯏꯅꯦ
ꯑꯣ
ꯑꯥ ꯀꯔꯤ ꯇꯥꯎ ꯂꯩꯕ꯭ꯔꯣ
ꯀꯩꯁꯨ ꯇꯧꯗꯦ ꯅꯪ ꯀꯩꯗꯧꯔꯤꯅꯣ
ꯍꯧꯖꯤꯛ ꯒꯦꯝꯁ ꯆꯥꯟꯅꯅꯤꯡꯉꯥꯏ ꯐꯣꯟ ꯁꯦꯝꯃꯤ
ꯎ ꯀꯩꯒꯤꯦꯝ
ꯄꯩꯁꯥ ꯇꯥꯃꯤꯟꯅꯁꯤ ꯒꯦꯝ ꯑꯃ ꯑꯦꯞꯁ ꯀꯔꯤꯔꯥ ꯃꯅꯤ ꯀꯔꯤ ꯂꯣꯟ ꯀꯔꯤ ꯈꯪꯗꯦ ꯑꯩꯁꯨ ꯏꯃꯥꯟꯅꯕ ꯑꯃꯅ ꯑꯁꯤ ꯐꯦꯝꯕꯤꯕ ꯑꯦꯁ ꯑꯦꯝ ꯑꯦꯁ ꯊꯥꯕꯒꯤꯅꯤꯅ ꯐꯥꯏ ꯂꯕꯅꯦ
ꯑꯇꯩ ꯀꯩꯀꯩ ꯇꯧꯗꯧ ꯂꯩꯒꯦ
ꯍꯧꯖꯤꯛ ꯀꯩꯝ ꯇꯧꯅꯤꯡꯉꯥꯏ ꯂꯩꯇꯦꯗ ꯍꯧꯖꯤꯛꯇꯤ ꯅꯪꯗꯤ
ꯀꯩꯝ ꯇꯧꯅꯕ ꯂꯩꯇꯦ ꯑꯩꯁꯨ ꯉꯥꯏꯍꯥꯛꯇꯪ ꯂ ꯀ꯭ꯂꯥꯁ ꯆꯠꯂꯅꯤ
ꯑꯣ ꯑꯩꯁꯨ ꯏ ꯅꯨꯡꯁꯥ ꯊꯣꯛꯇꯕ ꯑꯗꯨꯒꯤꯅꯦ ꯏꯔꯣꯏꯁꯤꯔꯥꯅ ꯆꯠꯀꯦ ꯇꯧꯔꯤꯅꯤ ꯇꯥꯄꯣ
ꯇꯥꯏꯌꯦ ꯇꯥꯏꯌꯦ
ꯑꯣ ꯑꯣ ꯀꯔꯤ ꯀ꯭ꯂꯥꯁ ꯆꯠꯇꯣꯏ ꯂꯩꯒꯦ ꯑꯦꯁꯄꯔꯁꯨꯨꯞꯅ ꯅ ꯑꯣ ꯁꯤꯝ ꯇ ꯂꯨꯛꯄ ꯑꯗꯨꯅ ꯊꯟꯗꯀꯦꯄꯅ ꯑꯃꯛꯇꯪ ꯐꯣꯟ ꯇꯧꯔꯛꯑꯦ ꯑꯦꯍꯧ ꯑꯁꯣꯞꯅ ꯀꯝꯄ꯭ꯌꯨꯇꯔꯒꯤ
ꯑꯥꯎ
ꯎꯝ
ꯅꯪ ꯀꯣꯂꯦꯖ ꯊꯥ ꯇꯔꯨꯛ ꯁꯨꯔꯦ ꯊ ꯊꯥ ꯇꯔꯨꯛ
ꯆꯍꯤ ꯆꯍꯤꯒꯤꯗꯨꯔꯥ
ꯑꯥꯎ
ꯎ
ꯅꯪ ꯀꯣꯂꯦꯖꯀ ꯆꯠꯇ꯭ꯔꯣ
ꯆꯠꯂꯦ
ꯑꯣ
ꯅꯪ ꯂꯣꯏꯔꯕꯣ
ꯂꯣꯏꯔꯦ
ꯑꯣ ꯀꯔꯤ ꯀꯣꯂꯦꯖꯇ ꯂꯣꯏꯅꯣ
ꯗꯤꯑꯦꯝ ꯗ
ꯑꯣ ꯁꯥꯏꯟꯁ ꯔꯣ
ꯑꯥꯔ꯭ꯠꯁꯇ
ꯑꯣ
ꯅꯪꯗꯤ
ꯑꯩꯗꯤ ꯁꯨꯝꯗꯅꯦ ꯇꯃꯦꯡꯂꯣꯡ ꯔ‌ꯣꯝꯗ
ꯑꯣ
ꯂꯣꯏꯒꯦ ꯇꯧꯔꯦ ꯂꯣꯏꯗ꯭ꯔꯤ ꯑꯃ ꯋꯥꯠꯂꯤ ꯑꯦꯛꯖꯥꯝꯕꯨ ꯊꯥꯅꯤꯡꯉꯥꯏ ꯕꯦꯛ ꯄꯦꯄꯔ ꯇꯧꯔꯛꯄꯥ ꯁꯤꯛ꯭ꯁ ꯁꯤꯛꯁ ꯁꯤꯛꯁ ꯊꯥꯗ‌ꯣꯏꯑꯣꯏꯔꯝꯅꯤ ꯀꯥꯗꯦ ꯀꯥꯗꯕꯤꯗ ꯑꯗꯨꯝ ꯊꯥꯕ ꯆꯠꯂꯤꯅꯤ
ꯑꯣ ꯑꯣ ꯅꯨꯡꯉꯥꯏꯕ꯭ꯔꯥ ꯑꯗꯨꯃꯥꯏꯅ ꯊꯥꯕꯗꯣ
ꯑꯣ ꯑꯗꯨꯅ ꯍꯦꯟꯅ ꯅꯨꯡꯉꯥꯏꯔꯦꯗ ꯁ꯭ꯀꯨꯜ ꯀꯥꯗꯕꯤ ꯁꯤꯜꯂꯒ ꯁꯤꯜꯂꯒ ꯊꯥꯏꯅ‌ꯦ ꯑꯩꯈꯣꯏꯗꯤ
ꯕꯦꯛ ꯆꯥꯗꯕ꯭ꯔꯥ
ꯕꯦꯛ ꯆꯥꯗ꯭ꯔꯤꯗ ꯁꯤꯜꯂꯒ ꯀꯗꯥꯏ ꯕꯦꯛ ꯆꯥꯔꯗꯤ
ꯑꯣ
ꯍꯩꯃꯥ ꯍꯩꯇ꯭ꯔꯦꯅꯦ ꯍꯥ ꯗꯨꯗꯤ ꯐꯖꯅ
ꯑꯥꯎ
ꯗꯤꯑꯦꯝꯗ ꯏ ꯏꯅꯥꯎꯄꯥꯁꯨ ꯀꯥ ꯂꯩꯕꯅꯤ
ꯑꯣ
ꯅꯪꯗꯤ ꯀꯔꯤ ꯂꯩꯀꯥꯏꯔ‌ꯣ
ꯀꯔꯤ ꯂꯩꯀꯥꯏꯔꯣ ꯍꯥꯏꯗꯤ
ꯂꯩꯕ
ꯑꯗꯨ ꯍꯥꯏꯕ ꯌꯥꯕ꯭ꯔ‌ꯣ
ꯍ ꯍꯥꯏꯒꯗꯕꯅꯤꯅꯦ ꯄꯥꯈꯪꯗ ꯂꯩꯁꯥꯕꯤ‌ꯅ
ꯑꯍꯁ
ꯀꯃꯥꯏꯅ ꯊꯥꯏ
ꯅꯪ ꯀꯩꯀꯩ ꯇꯧꯒꯦꯗꯧ ꯂꯩꯒꯦ
ꯀꯩꯝ ꯇꯧꯅꯤꯡꯉꯥꯏ ꯂꯩꯇꯦꯗ ꯍꯧꯖꯤꯛꯇꯤ ꯏꯃꯥꯒꯤ ꯁꯤꯝꯅꯤ ꯅꯣꯡ ꯇꯥꯗꯦ ꯇꯥꯒꯦ ꯇꯧꯋꯦ ꯃꯝꯂꯤ ꯃꯝꯂꯤ ꯇꯧꯔ ꯂꯩꯏ ꯍꯧꯖꯤꯛ ꯑꯣ ꯅꯣꯏꯗꯤ ꯇꯥꯕ꯭ꯔꯣ
ꯇꯥꯗꯦ ꯈꯣꯏꯁꯨ ꯅꯣꯡ ꯃꯪ
ꯑꯣ ꯅꯣꯡꯃꯪꯉꯦꯕ ꯈꯪꯗ‌ꯦ ꯑꯁ ꯉꯁꯤ ꯈꯛꯇꯪ ꯑꯣꯏꯗꯤ ꯃꯩ ꯑꯃꯨꯛ ꯂꯥꯛꯄ ꯃꯩ ꯂꯥꯛꯇꯕꯒꯤ ꯂꯥꯛꯇꯦ ꯉꯔꯥꯡꯁꯨ ꯂꯥꯛꯇꯦ ꯅꯍꯥꯟꯁꯨ ꯂꯥꯛꯇꯦ
ꯏ ꯀꯩꯒꯤ
ꯈꯪꯗꯦ ꯑꯗꯨꯒꯤ ꯕꯣꯜꯁꯨ ꯌꯦꯡꯉꯥꯏ ꯕꯣꯜ ꯌꯦꯡꯕꯗ ꯐꯔꯛ ꯇꯥꯔꯕ ꯐꯣꯟ ꯃꯩ ꯂꯩꯇꯕꯒꯤ
ꯆꯥꯔꯁ ꯌꯥꯎꯔꯤꯕꯣ ꯑꯗꯨꯗꯤ ꯃꯩ ꯂꯥꯛꯇꯗꯤ
ꯍꯧꯖꯤꯛꯇꯤ ꯂꯥꯛꯑꯦ ꯑꯗꯨꯒꯤ ꯍꯣꯏ ꯐꯨꯜ ꯆꯥꯔꯖ ꯇꯧꯔꯦ ꯑꯌꯨꯛ ꯉꯇꯥꯗ
ꯑꯣ
ꯃꯥ ꯇꯧꯅ ꯇꯥ ꯇꯅ ꯎꯝ ꯎꯝ ꯆꯃꯦ ꯇꯃ ꯎ ꯉꯁꯥꯏ ꯑꯌꯨꯛ ꯍꯣꯏ ꯇꯨꯝꯔꯤꯀꯥꯟꯗꯤꯦꯀꯣ
ꯑꯥ
ꯃꯩ ꯂꯥꯛꯑꯦ ꯑꯗꯨꯗꯒꯤ ꯐꯣꯟ ꯆꯥꯔꯖ ꯇꯧꯕꯤꯔꯛꯑꯦ
ꯈꯨꯗꯤꯡꯃꯩ ꯃꯨꯠꯇꯦꯗ
ꯍꯣꯏ ꯑꯥꯗꯗꯤ ꯍꯦꯟꯅ ꯅꯨꯡꯉꯥꯏꯅ ꯁꯣꯝꯗꯗꯤ ꯈꯔ ꯆꯤꯡꯅꯤꯅ
ꯑꯣꯐ ꯀꯩ ꯀꯩ ꯇ꯭ꯔꯥꯏꯞꯅꯣ
ꯑꯩ ꯀꯕꯤꯏꯅꯤ
ꯑ
ꯏꯔꯥꯡ ꯌꯥꯝ ꯀꯟꯃꯟꯕꯤꯒꯤ ꯊꯣꯛꯂꯛꯄꯅꯦꯗ ꯑꯥꯗ ꯂꯩꯔꯝꯝꯕꯅꯦ ꯑꯩꯈꯣꯏꯁꯨ
ꯀꯕꯨꯏ ꯏꯔꯥꯡꯒ ꯏꯔꯥꯡ ꯇꯧꯕ꯭ꯔꯣ
ꯅꯠꯇꯦ ꯑꯍꯣꯏ ꯀꯕꯨꯏꯒ ꯑꯃ ꯇꯧ ꯂꯩꯗꯨꯗꯤ ꯀꯨꯀꯤ ꯑꯃ ꯇꯧ ꯂꯩ
ꯎ
ꯑꯗꯒꯤ ꯇꯟꯗꯅ ꯊꯧꯔꯛꯑꯕ
ꯀꯨꯀꯤꯒ ꯀꯕꯨꯏꯒ ꯏꯔꯥꯡ ꯇꯧꯕ꯭ꯔꯥ ꯍꯥꯏꯁꯦ
ꯍꯣꯏꯅꯦ ꯅꯪ ꯈꯪꯗ꯭ꯔꯕ꯭ꯔꯣ
ꯈꯪꯗꯦ ꯅꯥꯒꯥꯑꯒ
ꯅꯥꯒꯥ ꯅꯥꯒꯥ ꯀꯨꯞ ꯀꯕꯨꯏꯁꯨ ꯅꯥꯒꯥ ꯅꯠꯇ꯭ꯔꯣ ꯇꯜ ꯂꯩꯗ
ꯑ
ꯑꯗꯒꯤ ꯇꯟꯗꯅ ꯊꯣꯔꯛꯑꯕ꯭ꯔꯥ
ꯍꯧꯖꯤꯛꯀꯥꯏ ꯂꯩꯕ
ꯇꯤꯃꯦꯟꯅ ꯂꯩ
ꯑꯝ
ꯎꯝ ꯃꯅꯨꯡꯗ ꯏꯃꯥꯟꯅꯈꯣꯏꯒ ꯍꯧꯖꯤꯛ ꯄꯨꯜꯂꯤ ꯃꯥꯟꯕ ꯊꯣꯔꯛꯄꯣꯀꯣ
ꯑꯥ
ꯑꯣ ꯑꯗꯒꯤ ꯍ ꯁꯤꯃꯤꯜ ꯄꯗꯗꯤ ꯑꯣ ꯅꯪꯗꯤ ꯃꯩꯇꯩꯔꯣ
ꯑꯥꯎ
ꯎꯝ ꯀꯔꯤ ꯇꯥꯎ ꯂꯩꯕ꯭ꯔꯣ ꯍꯧꯖꯤꯗꯤꯤ
ꯀꯩꯁꯨ ꯇꯧꯗꯦꯗ ꯁꯨꯝ ꯂꯩꯔꯤ
ꯅꯊꯟꯗꯔꯣ
ꯑꯥ
ꯑꯣ ꯎꯝ ꯑꯩꯐꯝꯝꯁꯨ ꯍꯥꯏꯅꯤꯡꯗꯦ ꯎ ꯔꯤꯟꯖꯥꯡ ꯆꯥꯔꯒꯦ ꯉꯁꯤꯗꯤ
ꯈꯣꯏꯗꯤ ꯀꯥꯡꯁꯣꯏ ꯆꯥꯏ
ꯑꯣ ꯀꯅꯥꯅ ꯊꯣꯡꯕ
ꯑꯩꯅ
ꯃꯥꯟꯗꯦꯗ
ꯍꯣꯑꯣꯏ
ꯅꯪꯅ ꯊꯣꯡꯒꯗꯕ ꯃꯥꯟꯗꯦꯗ
ꯃꯥꯜꯂꯣ ꯃꯥꯂꯣ
ꯆꯨ ꯆꯨꯛ ꯆꯨꯛ ꯀꯔꯤ ꯒꯥꯡꯖꯣꯏ ꯆꯥꯒꯦ
ꯀꯔꯤ ꯀꯥꯡꯁꯣꯏꯅꯣ ꯉꯁꯥꯏꯒꯤꯗꯨ ꯁꯧꯒꯔꯤ ꯗꯒꯤ ꯕꯦꯂꯦꯟꯗꯔꯤ ꯀꯩ ꯀꯥ ꯍꯥꯞꯀꯒ
ꯑꯣ ꯎꯝ ꯀꯣꯇꯣꯅꯦ ꯄꯗꯥꯔ ꯇꯣꯅꯦ ꯃꯩꯇꯩꯂꯣꯟ ꯌꯦꯝ ꯁꯦꯡꯕ꯭ꯔꯥ ꯑꯩꯁꯦ ꯁꯦꯡꯗ꯭ꯔꯥ
ꯁꯦꯡ ꯈꯪꯗꯦ
ꯈꯪꯗꯦ ꯃꯩꯇꯩ ꯃꯥꯟꯗꯦ
ꯃꯥꯥꯟꯗꯦ
ꯍꯝꯍꯝ ꯃꯥ ꯗꯦ ꯊꯦ ꯗꯦꯗꯤꯑꯦ ꯃꯣꯏ ꯋꯥꯔꯤ ꯁꯥꯔꯗꯤ ꯍꯥꯥ ꯅꯪ ꯃꯩꯇꯩꯔꯣ ꯍꯥꯏꯔꯛꯏꯅꯦ ꯃꯩꯇꯩꯔꯣ ꯐꯖꯅ ꯁꯦꯡꯉꯦ ꯅꯪꯗꯤ ꯀꯗꯥꯏꯗ ꯂꯩꯕ꯭ꯔꯥ ꯅꯪ ꯀꯔꯤ ꯇꯝꯕ꯭ꯔꯥ ꯍꯥꯏꯔꯕ
ꯑꯗꯨ ꯇꯝꯕ꯭ꯔꯥ ꯍꯥꯏꯕꯗꯨꯗꯅꯦ ꯃꯩꯇꯩ ꯃꯥꯟꯗ꯭ꯔꯤꯁꯦ
ꯇꯝꯗꯦꯗ ꯂꯩꯔꯛꯄꯗꯣ ꯀꯨꯏꯅ ꯑꯉꯥꯡ ꯑꯣꯏꯔꯤꯉꯥꯏꯗꯒꯤ ꯁ꯭ꯀꯣꯜ ꯀꯥꯔꯒ ꯂꯩꯔꯛꯄꯗꯣ
ꯃꯩꯇꯩꯒꯤꯗꯤ ꯑꯃꯨꯛ ꯀꯩ ꯇꯝꯃꯤꯅꯣ ꯍꯥꯏꯗꯅ ꯇꯝꯕ꯭ꯔꯥ ꯍꯥꯏꯗꯦ
ꯑꯥꯎ ꯔꯩꯇꯝꯃꯤ ꯃꯤꯅ ꯍꯪꯉꯤꯅꯦ ꯇꯝꯕ꯭ꯔꯥ
ꯑꯩꯁꯨ ꯈꯨꯝꯐꯝ ꯍꯩꯇ꯭ꯔꯦ ꯑꯅ ꯇꯝꯗꯦꯗ ꯁ꯭ꯀꯨꯜ ꯀꯥꯔꯛꯄꯒꯤ ꯑꯉꯥꯡ ꯑꯣꯏꯔꯤꯉꯩꯗ ꯏꯝꯐꯥꯜꯗ ꯍꯥꯏꯔꯣ ꯑꯣ ꯀꯔꯤꯒꯤ ꯑꯗꯨꯗ ꯂꯩꯕ꯭ꯔꯥ ꯅꯣꯏ ꯅꯃꯥꯈꯣꯏ ꯂꯩꯕ꯭ꯔꯥ ꯍꯧꯑꯦ ꯏꯃꯥꯕꯣ ꯃꯅꯥꯇ ꯂꯩꯔꯛꯄꯒꯤꯅꯦ ꯑꯩꯗꯤ ꯍꯥꯏꯅ ꯍꯧꯗ꯭ꯔꯦ ꯀꯔꯤ ꯁ꯭ꯀꯣꯜ ꯀꯥꯔꯏꯅꯣ
ꯑꯩꯔꯣ
ꯑꯣꯏ
ꯑꯩ ꯀꯣꯂꯦꯁ ꯀꯥꯔꯦ
ꯅꯠꯇꯦ ꯅꯠꯇꯦ ꯑꯉꯥ ꯑꯦ ꯑꯉꯥꯡ ꯑꯣꯏꯔꯤꯉꯥꯏꯅ ꯀꯔꯤ ꯁ꯭ꯀꯨꯜ ꯀꯥꯔꯛꯄ꯭ꯔꯥ ꯍꯥꯏꯕꯅꯤ
ꯑꯣ ꯃꯦꯁꯤꯗ
ꯍꯥꯥ
ꯃꯦꯁꯤꯗ
ꯀꯔꯤꯛ ꯇꯥꯗꯦꯗ
ꯇꯥꯗ꯭ꯔꯤ
ꯑꯣ
ꯇꯥꯔꯨꯔꯅꯣ ꯑꯗꯨꯗꯦ
ꯃꯤꯁꯤ ꯒꯨꯔ
ꯅꯪ ꯀꯥꯏ ꯀꯥꯔꯛꯀꯦ
ꯑꯩꯗꯤ ꯙꯦꯕꯤꯗ ꯆꯤꯡꯃꯩꯔꯣꯡꯒꯤꯗꯣ ꯆꯤꯡꯃꯥꯏꯔꯣꯡꯒꯤꯗ ꯗꯦꯕꯤ ꯂꯩꯗꯣ ꯑꯗꯨꯗ ꯁꯦꯅꯅꯅꯤꯒꯤ ꯃꯅꯥꯛꯇꯅꯤꯗ ꯏꯀꯦ ꯈꯣꯏ ꯃꯅꯥꯛꯇ
ꯅꯨꯡꯉꯥꯏꯕ꯭ꯔꯥ
ꯎꯝ ꯅꯨꯡꯉꯥꯏꯦ ꯑꯗꯨꯗ ꯀꯕꯨꯏꯁꯨ ꯌꯥꯝꯃꯦ ꯑꯗꯨ ꯁ꯭ꯀꯨꯜꯗꯣ
ꯑ
ꯑꯗꯨꯗꯒꯤꯅꯨꯡꯉꯥꯏ ꯇꯨ ꯊꯥꯎꯖꯟ ꯅꯥꯏꯟꯇꯤꯟꯗ ꯑꯣꯏꯗ꯭ꯔꯥ ꯂꯣꯏꯔꯦ
ꯅꯥꯒꯥꯒ ꯀꯕꯨꯏꯒ ꯆꯞ ꯃꯥꯟꯅꯕ꯭ꯔꯣ
ꯍꯣꯏ ꯆꯠꯃꯅꯦ ꯅꯪꯒꯥꯥꯗꯤ ꯉꯋꯥꯗꯤ ꯀꯕꯤꯅꯦ
ꯎꯝ
ꯑ ꯑꯗꯒꯤ ꯑꯁ ꯏꯔꯥꯀꯥꯟꯂꯦ ꯅꯍꯥꯟ ꯑꯃꯨꯛ ꯑꯃ ꯀꯨꯀꯤꯒ ꯃꯩꯇꯩꯒ ꯏꯔꯥꯡꯊꯣꯏꯗꯅ
ꯑꯥ
ꯑꯗꯨ ꯑꯗꯨ ꯑꯗꯨꯗꯨꯁꯨ ꯑꯃꯨꯛ ꯂꯥꯛꯏꯅꯦ ꯈꯨꯟꯗ ꯆꯦꯟꯊꯣꯛ ꯆ ꯆꯦꯟꯊꯣꯛ ꯆꯦꯟꯁꯤ ꯇꯧ ꯂꯩꯔꯕꯅꯤ
ꯅꯣꯏ ꯀꯩꯝꯇꯁꯨ ꯇꯧꯔꯣꯏꯗꯕꯗ ꯀꯩ ꯀꯤꯔꯤꯕ
ꯑꯗꯨ ꯑꯩꯈꯣꯏ ꯑꯩꯈꯣꯏ ꯂꯩꯐꯝꯗꯣ
ꯑꯥ
ꯃꯩꯇꯩ ꯃꯔꯛꯇꯅꯦꯕ ꯂꯩꯕꯗꯣ ꯑꯩꯈꯣꯏꯗꯣ
ꯑ
ꯎꯝ ꯑꯩꯈꯣꯏ ꯂꯩꯀꯥꯏꯗꯣ ꯍꯥꯏꯕ ꯂꯩꯐꯝ ꯈꯨꯅꯗ ꯂꯩꯐꯝ ꯈꯨꯅ
ꯑꯣꯐ
ꯑꯣ ꯑꯗꯨꯒꯤ ꯃꯩꯇꯩ ꯉꯛꯇꯅꯦꯕ ꯑꯩꯈꯣꯏ ꯈꯛꯇꯅꯦꯕ ꯀꯕꯨꯏ ꯇꯥꯕꯗꯣ
ꯑꯥ
ꯑꯗꯒꯤ ꯇꯟꯗꯅ ꯑꯃꯨꯛ ꯆꯦꯟꯊꯣꯛ ꯆ ꯆꯟ ꯆꯣꯛ ꯆꯟ ꯇꯧ ꯂꯩꯅꯤꯅ ꯑꯥꯗꯁꯨ ꯏꯃꯥꯒ ꯏꯄꯥꯛꯀꯇꯥꯡ ꯑꯣꯏꯕ ꯑꯗꯒꯤ ꯃꯣꯏ ꯃꯅꯥꯛꯇꯁꯨ ꯍꯦꯛꯇ ꯆꯠꯄ ꯃꯔꯛ ꯃꯔꯅꯥꯛꯇ
ꯆꯠꯊꯣꯛ ꯆꯠꯁꯤꯟ ꯇꯧꯕ ꯅꯨꯡꯉꯥꯏꯕ꯭ꯔꯥ ꯑꯗꯨꯗꯤ
ꯑ ꯁꯣꯝꯗꯗꯤ ꯀꯩꯝ ꯇꯧꯗꯦꯗ ꯃꯇꯝ ꯑꯗꯨꯗꯤ ꯀꯕꯨꯏ ꯉꯥꯛꯇ ꯉꯥꯏꯔꯦ ꯇꯃꯦꯡꯂꯣꯡꯗꯤ ꯑꯗꯨꯒꯤ ꯂꯩꯕ ꯅꯨꯡꯉꯥꯏꯌꯦꯦ ꯑꯗꯨ ꯄꯣꯠꯇꯤ ꯈꯔ ꯇꯥꯡꯉꯦ
ꯆꯤꯡ ꯑꯣꯏꯔꯦ
ꯑꯣ ꯎꯝ ꯆꯤꯡ ꯑꯣꯏꯕꯒꯤ ꯑꯗꯣꯝꯗ ꯏꯔꯥꯡ ꯇꯧꯔꯒ ꯊꯣꯛꯑꯗꯤ ꯂꯝꯕꯤ ꯊꯤꯡꯉꯗꯤꯀꯣ
ꯍꯥꯥ
ꯄꯣꯇꯥꯅꯤ
ꯅꯣꯏ ꯄꯣꯠ ꯆꯩ ꯀꯩꯀꯥ ꯀꯥꯏꯗꯒꯤ ꯂꯥꯛꯀꯦ
ꯖꯤꯔꯤꯔꯣꯝꯅ ꯒꯤꯁꯨ ꯂꯥꯛꯑꯦ ꯏꯝꯐꯥꯜ ꯔꯣꯝꯒꯤꯁꯨ ꯂꯥꯛꯑꯦꯕ
ꯑꯥ
ꯑꯗꯨꯒꯤ ꯄꯣꯠ ꯇꯥꯡꯉꯦꯕ ꯑꯩꯁ ꯀꯣꯕꯤꯒꯁꯦ ꯀꯦꯖꯤ ꯇꯥꯒꯦꯔꯥ ꯇꯥꯔꯣꯏꯗꯔꯥ ꯂꯨꯄꯥ ꯍꯨꯝꯐꯨ ꯌꯥꯡꯈꯩ ꯄꯤꯔꯦ ꯀꯅꯥꯅ ꯆꯥꯒꯗ꯭ꯔꯣ ꯅꯥꯀꯨꯞꯄꯤꯒꯨꯝꯕ ꯃꯄꯨꯟꯗꯣ ꯑꯁꯨꯨꯝ ꯑꯁꯨꯛ ꯄꯤꯛꯅꯦꯕꯀꯣ ꯅꯨꯄꯥ ꯀꯨꯟꯊ꯭ꯔꯥꯒ ꯍꯥꯏꯔꯛꯏꯅꯦ
ꯍꯤꯟꯖꯥꯡ ꯅꯠꯇꯕ ꯑꯇꯣꯞꯄ ꯄꯦꯀꯦꯠꯀꯤꯅꯦ
ꯑꯣ ꯑꯗꯨꯁꯨ ꯇꯥꯡꯉꯦꯗ ꯅꯍꯥꯟ ꯆꯦꯡꯗꯣ ꯂꯤꯁꯤꯡ ꯑꯅꯤ ꯍꯦꯜꯂꯝꯃꯤꯅꯤꯅꯦ ꯂꯝꯕꯤ ꯊꯤꯡꯕ ꯀꯥꯟꯗ ꯍꯟꯗꯛꯇꯤ ꯑꯃꯨꯛ ꯇꯥꯔꯜꯂꯤ ꯀꯦꯖꯤꯗ ꯂꯨꯄꯥ ꯍꯨꯝꯐꯨꯔꯣ ꯍꯨꯝꯐꯨ ꯑꯣꯏ ꯃꯥꯜꯂꯦ
ꯑꯩꯈꯣꯏ ꯁ꯭ꯋꯥꯠ ꯐꯤꯐꯇꯤ ꯄꯤꯌꯦ
ꯑꯃꯅꯥ ꯎꯝ
ꯍꯧꯖꯤꯛ ꯌꯨꯝꯗ ꯂꯩꯔꯤꯔꯣ ꯀꯥꯏ ꯂꯩꯅꯣ
ꯍꯧꯖꯤꯛꯇꯤ ꯌꯨꯝꯗ ꯂꯩꯔꯦ ꯍꯣꯏ
ꯎꯝ
ꯌꯨꯝ ꯑꯥ ꯍꯧꯖꯤꯛ ꯇꯃꯦꯡꯂꯣꯡꯗꯒꯤ ꯑꯈꯣꯏ ꯈꯨꯟ ꯆꯠꯀꯦ ꯇꯧꯔꯤꯁꯦ ꯀꯤꯂꯣ ꯑꯈꯣꯏ ꯈꯨꯟꯂꯣꯝꯗꯗꯤ ꯖꯖꯤꯛ ꯆꯦꯠꯇꯦ ꯇꯃꯦꯡꯂꯣꯡꯗ ꯂꯩꯌꯦ ꯑꯗꯨꯝ
ꯑꯣ